ꯍꯜꯂꯣ
ꯍꯜꯂꯣ
ꯑ ꯇꯥꯔꯦꯀꯣ
ꯇꯥꯏꯌꯦ
ꯑꯦ ꯆꯥꯛ ꯆꯥꯔꯣꯕꯣ
ꯆꯥꯗ꯭ꯔꯤ
ꯑꯣ ꯆꯠꯊꯣꯛꯈ꯭ꯔꯦ
ꯑꯦꯁ ꯌꯥꯝꯝꯒꯜꯅꯤꯅ
ꯍꯣꯏ ꯑꯗꯨꯝ ꯑꯩꯈꯣꯏꯒꯤꯗꯤ ꯑꯗꯨꯝ ꯉꯟꯅ ꯉꯟꯅ ꯑꯗꯨꯝ ꯆꯥꯏꯗ
ꯑꯦ ꯇ꯭ꯔꯥꯏꯕ ꯔ ꯅ ꯑꯉ
ꯍꯣꯏ ꯇ꯭ꯔꯥꯏꯞꯅꯦ
ꯀꯔꯤꯖꯥꯠ
ꯀꯩꯅꯩꯅꯣ ꯔꯣꯡꯃꯩꯅꯦ
ꯑꯣ
ꯎꯝ
ꯀꯩꯗꯧꯔꯤꯅ ꯍꯥ
ꯍꯧꯖꯤꯛ ꯀꯩꯅꯣ ꯆꯥꯛ ꯆꯥꯠꯇꯣꯛꯔꯒ ꯃꯥꯏ ꯇꯤꯛꯏ
ꯑꯦ
ꯋꯥꯥꯈꯠꯄ꯭ꯔꯣ ꯑ
ꯀꯅ
ꯀꯩꯅꯣꯗꯣ ꯆꯤꯡꯗ ꯎꯝ ꯆꯤꯡꯗ ꯅꯣꯡ ꯆꯨꯔꯒ ꯑꯗꯨꯝ ꯏꯪꯅ ꯏꯪꯕ ꯅꯣꯡꯁꯦ ꯁꯨꯛꯂꯦꯞ ꯂꯦꯞꯇꯕ ꯑꯗꯨꯒꯤ ꯌꯥꯝ ꯏꯪꯉꯦꯕ ꯑꯩꯈꯣꯏ ꯂꯩꯐꯝꯗꯨꯣ
ꯑꯩ ꯉꯛꯄꯀꯣ ꯁꯝꯃꯔꯗꯣ ꯃꯩꯇꯩꯤ ꯍꯥꯏꯕ
ꯎꯝ ꯑꯩꯈꯣꯏꯒꯤꯗꯤ ꯍꯣꯏ ꯁꯤꯅꯤ ꯀꯨꯏꯔꯦꯗ ꯑꯩꯈꯣꯏ ꯍꯞꯇꯥ ꯊꯥ ꯑꯃ ꯁꯨꯒꯗꯧꯔꯦ ꯅꯣꯡꯗꯨꯝ ꯆꯨꯔ ꯅꯣꯡ ꯑꯃꯨꯛ ꯆꯨꯔꯦ ꯑꯃꯨꯛ ꯂꯩꯆꯤꯟ ꯑꯃꯨꯛ ꯊꯥꯕ ꯑꯗꯨꯝ ꯑꯁ ꯌꯥꯝ ꯏꯪꯕꯅꯦ ꯇꯝꯄꯥꯛ ꯆ ꯇꯔꯣ ꯅꯣꯏꯗꯤ
ꯑꯣ ꯑꯩꯈꯣꯏꯗꯤ ꯇꯝꯄꯥꯛꯇꯅꯦ
ꯎ ꯑꯩꯁꯨ ꯇꯝꯄꯥꯛꯇ ꯅꯦꯛꯁ ꯋꯤꯛ ꯂꯥꯛꯀꯅꯤ
ꯎꯝ
ꯊꯕꯛ ꯑꯃꯒꯤ ꯑ ꯆꯤꯡꯗ ꯍꯟꯗꯛꯁ ꯂꯩꯕ ꯅꯨꯡꯉꯥꯏ ꯅꯣꯡ ꯆꯨꯝꯍꯟꯗꯅ ꯃꯩꯁꯨ ꯅꯦꯠꯁꯨ ꯅꯨꯡꯉꯥꯏꯇꯦ
ꯎꯝ
ꯀꯩ ꯃꯇꯣꯡꯅꯤ ꯉꯁꯤꯗꯤ
ꯊꯣꯡꯗ꯭ꯔꯤ ꯑꯩꯈꯣꯏ ꯗꯤꯋꯥꯂꯤ
ꯑꯣ ꯊꯣꯡꯕꯗꯤ ꯍꯧꯕꯗꯤ ꯌꯥꯔꯦꯗ ꯁꯚꯦꯟ ꯇꯥꯔꯦꯗ ꯍꯧꯖꯤꯛ
ꯎꯝ ꯌꯥꯔꯦ ꯄꯨꯡ ꯅꯥꯏ ꯒꯨꯝꯕ ꯇꯦꯟꯒꯨꯝꯕꯅ ꯑꯗꯨꯝ ꯆꯥꯕꯒꯤꯀꯣ
ꯑꯣ ꯍꯣ ꯎꯝ ꯅꯪ ꯇꯥꯏ ꯇ꯭ꯔꯥꯏꯞ ꯅꯠꯇꯕꯒꯨꯝ ꯇꯥꯏ ꯃꯥꯟꯕꯒ ꯃꯥꯟꯕꯒꯨꯝ ꯇꯧꯋꯤꯔ ꯅꯣꯏ ꯅꯪ ꯃꯇꯦꯂꯣ ꯉꯝ ꯂꯤꯗꯨꯣ ꯑꯥ ꯎ
ꯇ꯭ꯔꯥꯏ ꯃꯥꯟꯗꯕ꯭ꯔꯕ
ꯃꯥꯟꯕꯒꯨꯝ ꯃꯥꯟꯗꯕꯒꯨꯝ ꯇꯧꯕ ꯎꯝ
ꯑꯦꯛꯖꯦꯛ ꯍꯥꯏꯔꯛꯑꯣ ꯑꯗꯨꯅ ꯑꯦꯛꯖꯦꯛ ꯍꯥꯏꯔꯛꯑꯣꯗꯨꯅ
ꯑꯦ ꯑꯗꯨꯗꯤ ꯍꯧꯖꯤꯛꯇꯤ ꯅꯪ ꯇ꯭ꯔꯥꯏ ꯑꯣꯏꯕ ꯃꯥꯜꯂꯦ ꯉꯁꯥꯏꯗꯨꯗꯤ ꯐꯥꯔꯁꯇꯗꯤ ꯑꯗꯨꯝ ꯃꯩꯇꯩꯅꯤ ꯑꯗꯨꯝ ꯈ ꯃꯤꯡꯗꯣ ꯀꯃꯥꯏ ꯀ
ꯑꯩꯒꯤꯔꯥ
ꯎꯝ ꯊ ꯌꯥꯔꯦ ꯌꯥꯔꯦ ꯑꯗꯨ ꯉꯁꯥꯏꯗꯨ ꯃꯩꯇꯩ ꯑꯣꯏꯅ ꯈꯜꯂꯨꯔꯕ
ꯑꯩ ꯃꯩꯇꯩꯅ ꯀ
ꯎꯝ ꯎꯝ ꯀꯔꯤ ꯇ꯭ꯔꯥꯏꯞꯅꯣ
ꯆꯠꯊꯦꯛ
ꯑꯣ ꯍꯣ ꯆꯊꯤ
ꯈꯪꯕ꯭ꯔꯥ
ꯑꯗꯨꯝ ꯈꯪꯉꯦ ꯇꯥꯏꯌꯦ ꯆꯣꯊꯦꯁꯤ ꯉꯁꯤꯅ ꯑꯍꯥꯟꯕꯅꯦ ꯑꯗꯨꯝ ꯋꯥ ꯑꯗꯨꯝ ꯉꯥꯡꯅꯕ
ꯑꯣ
ꯑꯩ ꯃꯔꯨꯞ ꯃꯄꯥꯡꯁꯨ ꯂꯩꯇꯦ ꯆꯨꯊꯦꯛꯒꯤꯁꯦ ꯃꯁꯤ ꯍꯧꯖꯤꯛꯅ ꯑꯍꯥꯟꯕꯅꯦ ꯍꯣꯏ ꯍꯦ
ꯍꯌꯦꯡ ꯃꯊꯪ ꯊꯦꯡꯅꯕ ꯀꯥꯟꯗꯗꯤ ꯍꯌꯦꯡ ꯃꯊꯪ ꯃꯤ ꯇꯣꯞꯄꯒ ꯑꯃꯨꯛꯀ ꯊꯦꯡꯅꯈꯤ ꯒꯤꯅꯤꯗꯅꯥ ꯑꯗꯨ ꯀꯥꯟꯗ ꯑꯁ ꯑꯩꯒꯤ ꯐ꯭ꯔꯦꯟ ꯃꯥ ꯂꯩ ꯏꯅꯦ ꯑꯗꯨꯝ ꯍꯥꯏꯕ ꯌꯥꯔꯦ
ꯍꯥꯏꯕ ꯌꯥꯔꯦ ꯏꯐꯣꯡ ꯐꯣꯡꯅ ꯍꯥꯏꯕ ꯌꯥꯔꯦ ꯎꯝ ꯎꯝ ꯎꯝ ꯀꯩꯅꯣꯗꯤꯀꯞꯀꯨꯝꯕꯗꯤ ꯌꯦꯡꯕ꯭ꯔꯣ ꯅꯣꯏ ꯌꯦꯡꯗ꯭ꯔꯣ
ꯁꯦ ꯌꯦꯡꯗꯦ ꯑꯗꯣ ꯄꯣꯔꯇꯨꯒꯜ ꯔꯣꯅꯥꯜꯗꯣꯒꯤ ꯕꯣꯜ ꯑꯣꯏꯔꯗꯤ ꯌꯦꯡꯉꯦ ꯑꯇꯣꯞꯄꯗꯤ ꯌꯦꯡꯗꯦ
ꯑꯗꯨꯗꯤ ꯁꯣꯏꯔꯦꯍꯦ ꯏꯕꯥꯅꯤꯁꯦ ꯋꯥ ꯇꯧ ꯋꯥꯔ ꯇꯧꯗꯧ ꯃꯥꯜꯂꯦꯕꯣ ꯏꯕꯥꯅꯤꯁꯦ ꯍꯧꯖꯤꯛꯁꯦ ꯅꯪ ꯔꯣꯅꯦꯜꯗꯣ ꯄꯜꯂꯛꯄꯗ ꯈꯪꯗꯦ ꯑꯗꯨꯗꯤ ꯔꯣꯅꯥꯜꯗꯣ ꯍꯥꯏꯔꯛꯄ ꯀꯥꯟꯗꯗꯤ ꯑꯩ ꯑꯩꯗꯤ ꯃꯩꯁꯤꯅꯤꯅ
ꯑꯗꯨ ꯀꯔꯤ ꯀꯥꯏꯕ꯭ꯔꯥꯅꯦ ꯃꯤꯒꯤ ꯃꯤꯒꯤ ꯑꯄꯥꯝꯕꯕꯨ
ꯎꯝ ꯀꯩꯁꯨ ꯀꯥꯏꯗꯦ ꯁꯨꯝ ꯐꯒꯤ ꯇꯧꯕꯅꯤꯗ
ꯑꯥ
ꯍꯧꯖꯤꯛ ꯑꯗꯨꯝ ꯆꯠꯅꯕꯤ ꯂꯩꯗꯅ ꯑꯗꯨꯝ
ꯑꯥ
ꯑꯗꯨꯝ ꯃꯔꯩ ꯌꯦꯠꯅꯕ ꯃꯦꯁꯤꯒ ꯔꯣꯅꯥꯜꯗꯣꯒ ꯑꯗꯨꯝ ꯇꯧꯕꯗꯣ
ꯑꯦ ꯅ ꯅꯪꯁꯨ ꯅꯪꯒꯤ ꯑꯄꯥꯝꯕ ꯑꯗꯨꯝ ꯄꯥꯝꯃꯣ ꯑꯩꯁꯨ ꯑꯩ ꯄꯥꯝꯕ ꯑꯗꯨꯝ ꯄꯥꯝꯒꯅꯤꯅ
ꯍꯅꯦ ꯑꯗꯨꯗꯤ ꯑꯩ ꯑꯩꯗꯤ ꯑꯗꯨꯒꯨꯝꯕ ꯋꯥꯈꯜꯗꯤ ꯂꯩꯔꯦ ꯑꯗꯨ ꯑꯗꯨꯝ ꯕꯣꯜ ꯁꯥꯟꯅꯕ ꯐꯖꯕꯗꯣ ꯑꯗꯨꯝ ꯌꯦꯡꯕꯅꯤꯗ ꯑꯩꯗꯤ
ꯍꯣꯏ ꯃꯦꯁꯤꯅꯀꯣ ꯑꯩꯁꯨ ꯑꯍꯥꯟꯕꯗ ꯃꯦꯁꯤ ꯌꯥꯝ ꯄꯥꯝꯂꯝꯃꯦꯕꯀꯣ ꯃꯤꯦꯁꯤꯗꯣ ꯃꯁꯛ ꯌꯦꯡꯂꯀꯥꯟꯗ ꯌꯥꯝꯅ ꯃꯨꯟ ꯃꯣꯟ ꯂꯥꯎꯕ ꯂꯟꯖꯠ ꯗꯕꯥ ꯀꯄꯪ ꯑ ꯂꯖꯗ ꯕ ꯃꯤ ꯌꯥꯝ ꯃꯥꯜꯂꯦꯕꯀꯣ ꯑꯗꯨꯒ ꯂꯥꯁꯇ ꯑꯗꯨꯝ ꯋ ꯚꯗꯤꯑꯣꯒꯨꯝꯕ ꯌꯦꯡꯕ ꯀꯥꯟꯗ ꯌꯥꯝ ꯅꯨꯡꯁꯤꯗꯕ ꯑꯣ ꯑꯃ ꯌꯥꯎꯕ
ꯑꯗꯨꯗꯤ ꯃꯤꯅ ꯏꯗꯤꯠ ꯇꯧꯔꯝꯕꯁꯨ ꯌꯥꯏꯌꯦ ꯌꯥꯏꯅ
ꯍꯣꯏ ꯑꯗꯨ ꯃꯤꯅ ꯈꯣꯡꯅꯕꯨꯨꯗꯤ ꯎꯗꯕ ꯑꯗꯨꯑꯣꯏꯁꯨ ꯑꯩꯒꯤ ꯊꯃꯣꯏꯗꯇꯪ ꯂꯥꯎꯈ꯭ꯔꯕꯗꯣ
ꯑꯦꯍ ꯑꯦ ꯑꯗꯨꯕꯨ ꯑꯗꯨꯒꯤ ꯍꯥꯏꯔꯗꯤ ꯀꯩꯅꯣ ꯔꯣꯅꯦꯜꯗꯣꯒꯤꯁꯨ ꯃꯤꯅ ꯑꯗꯨꯝ ꯃꯤꯅ ꯌꯦꯡꯅꯤꯡꯗꯕ ꯌꯥꯝ ꯌꯥꯎꯕꯅꯤꯗ
ꯑꯗ ꯑꯩ ꯊꯦꯡꯅꯗꯕ ꯑꯗꯨꯗꯤ ꯑꯩ ꯗꯤ ꯑꯗꯨꯃꯛꯇꯤ ꯊꯦꯡꯅꯗꯕꯀꯣ ꯃꯥꯅ ꯑꯃꯨꯀ ꯃꯁꯛ ꯑꯗꯨꯗꯤ ꯌꯥꯝꯅ ꯀꯥꯛꯄ ꯃꯤ ꯃꯥꯟꯕ
ꯑ ꯃꯦꯁꯤꯗꯨ꯭ꯔꯣ
ꯅꯠꯇꯦ ꯔꯣꯅꯥꯜꯗꯣꯗꯣ ꯃꯤꯅ ꯌꯦꯡꯕ ꯀꯥꯟꯅꯗꯦ ꯁꯛ ꯌꯥꯝ ꯀꯥꯛꯄ ꯑꯥ ꯑꯐꯥꯎ ꯁꯥꯒꯗꯧꯕ ꯃꯤ ꯃꯜꯂꯦꯕ ꯑꯗꯨꯕꯨ__ ꯃꯒꯤ ꯋꯥꯈꯟ ꯑꯃ__ ꯏꯆꯥꯝꯕ ꯏꯆꯥꯝ ꯆꯥꯝꯕ __ ꯃ ꯂꯩꯌꯦꯕ
ꯏꯝ ꯍꯝ ꯍꯣꯏ ꯑꯗꯨꯅꯦ ꯃꯤ ꯑꯗꯨꯝ__ ꯏ ꯏꯝ ꯑꯗꯨꯗꯤ ꯀꯌꯥꯝ ꯌꯦꯡꯗꯦ ꯑꯩꯗꯤ ꯑꯗꯨꯝ ꯕꯣꯜ ꯁꯥꯟꯅꯕ ꯀꯥꯟꯗ ꯑꯗꯨꯝ__
ꯃꯥꯟꯂꯦ ꯃꯥꯅꯦ ꯑꯥ ꯐꯌꯦ ꯀꯩꯅꯣꯁꯨ ꯐꯖꯕꯅꯦ__ ꯅꯤꯝꯃꯔꯁꯨ
ꯎꯝ ꯁꯅꯕ ꯅꯨꯡ ꯑꯥꯥ __
ꯑꯥꯎ ꯐꯖꯩꯌꯦ ꯅꯦꯟꯃꯥꯔ ꯗꯣ꯫
ꯑꯗꯨꯒ ꯂꯥꯃꯤꯟ ꯌꯥꯃꯜ ꯍꯥꯏꯕꯗꯨꯁꯨ ꯐꯖꯕꯅꯦ ꯑꯉꯥꯡ ꯈꯔ ꯑꯣꯏꯕꯗꯨ꯫
ꯑꯩꯗꯤ ꯑꯗꯨ ꯎꯏꯞ ꯑꯩꯅ ꯐꯥꯔ꯭ꯁꯠ ꯋꯥꯜ ꯀꯞ ꯌꯦꯡꯂꯤꯉꯩꯗꯗꯤ ꯇꯨ ꯊꯥꯎꯖꯦꯟ ꯀꯌꯥꯗ ꯔꯥ ꯑꯩꯅ ꯍꯣꯏ ꯑꯗꯨ ꯍꯧꯖꯤꯛ ꯍꯧꯖꯤꯛꯀꯤꯗꯤ ꯌꯥꯝ ꯀꯨꯞꯅ ꯌꯦꯡ__ ꯔ꯭ꯦ ꯍꯥꯟꯅꯗꯤ ꯌꯥꯝ ꯌꯦꯡꯂꯝꯃꯦ ꯗꯣ ꯍꯣꯖꯤꯛꯇꯤ ꯌꯦꯡꯅꯤꯡꯗ꯭ꯔꯦ꯫ ꯗ ꯔꯣꯅꯥꯜꯗꯣ ꯒꯨꯝꯕ ꯊꯣꯛꯂ ꯀꯥꯟꯗꯒ__ ꯑꯦ ꯌꯦꯡꯕ ꯋꯥꯅꯦ
ꯑꯍꯦꯍꯦ ꯏꯝ ꯑꯍꯥꯟ ꯑꯣꯏꯁꯤꯜꯂꯛꯄ ꯒꯤꯔꯥ ꯑꯗꯨꯗꯒꯤ ꯑꯗꯨꯗꯤ
ꯅꯠꯇꯦꯗ ꯑꯍꯥꯟꯅ ꯏꯟꯇꯔ꯭ꯦꯁ ꯂꯩꯔꯝꯃꯤꯕꯀꯣ ꯌꯥꯝ ꯑꯍꯥ ꯏꯁ ꯑꯩ ꯌꯥꯝ ꯑꯍꯥꯟ ꯃꯟꯕ꯭ꯔꯥ꯫
ꯑꯗꯨꯝ ꯅꯪ ꯉꯥ ꯑꯣ ꯈꯪꯗꯦ ꯑꯗꯨ ꯁꯞ ꯀꯩꯅꯣ ꯁꯛꯄꯨꯗꯤ ꯈꯪꯗꯦ ꯑꯗꯨꯕꯨ ꯀꯩꯅꯣ ꯅꯪ ꯉꯥꯡꯕ ꯀꯥꯟꯗ ꯑꯗꯨꯝ ꯑꯡ ꯑꯥ ꯀꯔꯤ ꯍꯥꯏꯁꯤꯔ ꯃꯦꯆꯤꯌꯣꯔ ꯑꯣꯏꯕ ꯃꯤꯅ ꯉꯥꯡꯕꯒꯨꯝꯅ ꯇꯥꯕ ꯑꯩꯅ
ꯑꯦꯌ ꯑꯗ__ ꯑꯥ ꯒꯤꯁ ꯇꯧꯔꯣꯅꯦ
ꯍꯥ ꯈꯪꯗꯦꯕꯣ ꯑꯗꯨꯗꯤ ꯅꯪꯁꯦ ꯍꯧꯖꯤꯛꯁꯦꯠ ꯒꯦꯁ ꯇꯥꯎ__ ꯑꯟꯗ ꯇꯣꯏꯟꯇꯤ ꯁꯚꯦꯟ ꯇꯣꯏꯟꯇꯤ ꯁꯤꯛꯁ ꯇꯣꯏꯟꯇꯤ ꯁꯚꯦꯟ ꯑꯗꯨꯋꯥꯏ ꯑꯣꯏꯔꯣ__
ꯍꯤ ꯑꯍꯥꯍꯥ ꯗꯨꯗꯤ ꯌꯥꯝ ꯂꯥꯟꯈꯔꯦ ꯅꯪꯗꯤ
ꯑꯩꯗꯤ ꯊꯛ__ ꯏ ꯁꯨꯔꯦ
ꯑꯦ ꯑꯗꯨꯒ ꯑꯩꯉꯣꯟꯗꯅ ꯌꯥꯝ ꯑꯍꯟ ꯒꯤꯃꯤ ꯃꯥꯜꯦꯕ
ꯑꯥ ꯍꯣꯏ ꯅꯪ ꯑꯍꯟ ꯈꯔ ꯑꯗꯨꯝ ꯅꯪ ꯈꯣꯟꯖꯦꯜ ꯇꯥꯕ ꯀꯥꯟꯗ ꯍꯣꯏ ꯅꯪ ꯑꯍꯟ ꯈꯔ ꯃꯥꯜꯂꯦꯕ
ꯑꯗꯨꯒ ꯆꯍꯤ ꯍꯥꯏꯔꯛꯑꯣ ꯍꯥꯏꯔ ꯀꯥꯟꯗ ꯇ꯭ꯋꯦꯟꯇꯤ ꯁꯤꯛꯁ ꯇ꯭ꯋꯦꯟꯇꯤ ꯁꯚꯦꯟ ꯃꯥꯜꯂꯦ ꯍꯥꯏꯕ
ꯍꯣꯏ ꯅꯨꯄꯤꯗꯤ ꯑꯍꯟ ꯀꯩꯅꯣ ꯃꯦꯆꯤꯌꯣꯔ ꯑꯣꯏꯔꯦꯅ ꯇ꯭ꯋꯦꯟꯇꯤ ꯁꯤꯛꯁ ꯇ꯭ꯋꯦꯟꯇꯤ ꯁꯚꯦꯟꯗꯤ
ꯐꯒꯦ ꯇꯧꯕꯅꯦ ꯑꯩ ꯊꯥꯔꯇꯤ ꯔꯟꯅꯤꯡ ꯁꯦꯞꯇꯦꯝꯕꯔꯗ ꯊꯥꯔꯇꯤ ꯁꯨꯗꯩꯅꯤ
ꯑꯗꯨꯗꯅꯦꯕ ꯑꯩꯅ ꯑꯗꯨꯝ ꯈꯜꯂꯦꯕ ꯌꯥꯝ ꯃꯦꯆꯤꯌꯣꯔ ꯑꯣꯏꯕ ꯑꯗꯨꯝ ꯈꯜꯂꯦꯕ ꯑꯩꯅ ꯊꯥꯔꯇꯤ ꯍꯥꯏꯔꯒ ꯅꯪ ꯑꯃꯨꯛ ꯁꯥꯎꯔꯛꯀꯗ꯭ꯔꯅ ꯑꯗꯨꯝ ꯇ꯭ꯋꯦꯟꯇꯤ ꯁꯤꯛꯁ ꯇ꯭ꯋꯦꯟꯇꯤ ꯁꯚꯦꯟ ꯍꯥꯏꯕꯅꯤꯅꯦ
ꯎꯝ ꯄꯪꯁꯥꯎ ꯁꯥꯎꯕ ꯌꯥꯕꯣ ꯅꯠꯇꯦ ꯑꯁꯦꯡ ꯆꯤꯡꯕ ꯍꯥꯏꯒꯗꯕꯅꯦ ꯑꯁꯦꯡꯕ ꯍꯥꯏꯕ ꯀꯥꯟꯗ ꯀꯅꯥꯅꯁꯨ ꯁꯥꯎꯔꯣꯏ
ꯎꯝ ꯑꯗꯨꯅꯦ ꯑꯗꯨꯗꯤ ꯀꯌꯥꯝ ꯈꯦꯠꯅꯗꯦꯅ ꯑꯩ ꯑꯩꯁꯨ ꯊꯥꯔꯇꯤ ꯌꯧꯔꯦ
ꯄꯨꯔꯥ ꯐꯥꯈ꯭ꯔꯕ ꯅꯪꯅ
ꯄꯨꯔꯥ ꯐꯥꯈ꯭ꯔꯦ ꯑꯩꯗꯤ ꯍꯣꯏ
ꯑꯩꯗꯤ ꯐꯥꯗ꯭ꯔꯤ
ꯎꯝ
ꯑꯩꯗꯤ ꯁꯀꯤꯦ ꯐꯇꯕꯣ ꯐꯥꯗꯦ
ꯊꯨꯅ ꯐꯥꯔꯣ ꯑꯗꯨꯗꯤ ꯑꯩꯗꯤ ꯐꯔꯤꯅ
ꯑꯗꯨꯕꯨ ꯍꯥꯏꯕ ꯊꯨꯅ ꯐꯥꯔꯣ ꯑꯩꯒ ꯐꯥꯃꯤꯟꯅꯁꯦꯅ ꯍꯥꯏꯌꯨ ꯍꯥꯏꯕ
ꯑꯣ ꯑꯗꯨꯗꯤ ꯀꯩꯅꯣ ꯌꯨꯝ ꯄꯜꯂꯝꯕꯁꯤ ꯑꯩꯅ ꯅꯪꯗꯀꯤ ꯌꯧꯔꯗꯤꯦ
ꯑꯦꯁ ꯊꯥꯔꯇꯤ ꯌꯧꯔꯗꯤ ꯑꯗꯨꯝ ꯄꯥꯜꯂꯦ ꯍꯥꯏꯕ꯭ꯔꯥꯅꯦ
ꯎꯝ ꯅꯨꯄꯤꯈꯣꯏ ꯅꯨꯄꯤꯈꯩꯗꯤ ꯑꯗꯨꯝ ꯄꯥꯟꯂꯝꯕꯁꯨ ꯌꯥꯔꯦ ꯍꯥꯏ ꯑꯩꯅ ꯑꯗꯨꯝ ꯈꯟꯕ ꯃꯤꯅ ꯑꯗꯨꯝ ꯅꯨꯄꯤꯈꯩꯗꯤ ꯅꯨꯄꯥꯒ ꯀꯝꯄꯦꯌꯔ ꯇꯧꯔꯛ ꯀꯥꯟꯗ ꯅꯨꯄꯤꯈꯩꯗꯤ ꯑꯗꯨꯝ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯩꯠ ꯑ ꯇ꯭ꯤꯟ ꯁꯏ ꯕ꯭ꯂꯨꯝ
ꯑꯗꯣ ꯄꯗꯕ ꯄꯥꯟꯗꯕ ꯃꯤ ꯑꯗꯨꯦ
ꯈꯔ ꯑꯗꯨꯝ ꯂꯩꯌꯦ ꯑꯗꯨ ꯑꯌꯥꯝꯕꯗꯤ ꯊꯥꯔꯇꯤ ꯌꯧꯗ꯭ꯔꯤꯉꯩꯗ ꯑꯗꯨꯝ ꯇꯧꯋꯦꯕ
ꯑꯣ ꯑꯗꯨꯃꯥꯏꯅ ꯇꯧꯕ꯭ꯔꯥ
ꯁꯧꯔꯦ
ꯑꯗꯨꯕꯨ ꯀꯔꯤ ꯌꯥꯝꯅ ꯌꯨꯝꯒꯤ ꯌꯥꯝ ꯈꯟꯕ ꯃꯥꯒꯤ ꯃꯆꯤꯟ ꯃꯅꯥꯎꯒꯤ ꯌꯥꯝ ꯈꯟꯕ ꯃꯤꯗꯤ ꯑꯗꯨꯝ ꯍꯣꯏ ꯄꯥꯟꯗ꯭ꯔꯁꯨ ꯑꯗꯨꯝ ꯍꯣꯠꯅꯔꯒ ꯌꯨꯝꯒꯤ ꯐꯦꯃꯤꯂꯤꯒꯤ ꯑꯗꯨꯝ ꯍꯣꯠꯅꯔꯒ ꯂꯩꯕ ꯃꯤꯁꯨ ꯑꯗꯨꯝ ꯌꯥꯎꯗꯕ ꯅꯠꯇꯦ ꯅꯣꯏꯒꯨꯝꯕ ꯍꯥꯏꯇꯥꯔꯦ ꯑꯗꯨꯗꯤ
ꯀꯃꯤꯟꯅꯠꯇ
ꯅꯪ ꯏꯁꯥ ꯅꯨꯡꯉꯥꯏꯊꯣꯛꯑ ꯂꯣꯏ ꯍꯥꯏꯕꯗꯨꯔ ꯑꯗꯨꯗꯤ
ꯑꯩꯒꯤ ꯄꯨꯟꯁꯤ ꯑꯩꯒꯤ ꯑꯗꯨꯝ ꯇꯧꯔꯒ ꯂꯩ
ꯑꯗꯨꯗꯤ ꯅꯪ ꯃꯤꯅ ꯈꯨꯟꯕ ꯐꯦꯃꯤꯂꯤ ꯑꯣꯏꯕ ꯃꯥꯜꯂꯦꯗ ꯑꯗꯨꯗꯤ
ꯀꯠꯇ ꯏꯗꯒꯅꯨ ꯑꯩ ꯍꯧꯖꯤꯛ ꯑꯩ ꯏꯇꯣꯝꯗ ꯑꯗꯨꯝ ꯇꯥꯜꯂꯒ ꯆꯥꯕ ꯃꯤꯅꯦ
ꯎꯝ ꯑꯗꯨꯗꯤ ꯑꯩꯅ ꯈꯟꯕꯗ ꯃꯆꯤꯟ ꯃꯅꯥꯎꯁꯤ ꯌꯥꯝꯅ ꯌꯥꯝꯗꯕ ꯑꯗꯨ ꯐꯦꯃꯤꯂꯤꯅ ꯑꯗꯨꯝ ꯅꯪꯕꯨꯁꯨ ꯃꯆꯤꯟ ꯏꯅꯥꯎꯕꯨꯁꯨ ꯑꯗꯨꯝ ꯁꯄꯣꯔꯠ ꯇꯧꯕꯤꯕ ꯑꯗꯨꯒꯤ ꯐꯤꯕꯝ ꯑꯣꯏꯔꯝꯃꯣꯏ ꯍꯣꯏꯅꯦ ꯅꯪ ꯍꯧꯖꯤꯛꯁꯦ ꯅꯁꯥꯅ ꯇꯥꯜꯂꯒ ꯅꯁꯥꯅ ꯆꯥꯔꯦ ꯍꯥꯏꯕꯗꯨꯗꯤ ꯑꯩꯅ ꯈꯟꯕꯗꯨꯗꯤ ꯏꯆꯤꯟ ꯏꯅꯥꯎꯗ ꯌꯥꯝꯗꯕꯤꯗ ꯑꯅꯤꯒꯨꯝꯕ ꯂꯩꯔꯦ ꯅꯣꯏ ꯐꯦꯃꯤꯂꯤꯁꯦ ꯃꯆꯤꯟ ꯏꯅꯥꯎꯁ ꯅꯪ ꯌꯥꯎ ꯭ꯔꯒ ꯑꯍꯨꯝ
ꯑꯣ
ꯅꯨꯄꯥ ꯀꯌꯥ ꯅꯨꯄꯤ ꯀꯌꯥ
ꯅꯨꯄꯤꯁꯦ ꯀꯩꯅꯣ ꯀꯔꯤ ꯍꯥꯏꯁꯤꯦ ꯅꯨꯄꯤꯁꯦ ꯅꯨꯄꯤꯁꯦ ꯅꯪꯅ ꯊꯟꯗ ꯑꯣꯏꯕ ꯅꯪꯒꯤ ꯃꯈꯥꯗ ꯅꯨꯄꯥ ꯑꯅꯤ ꯂꯩꯕ ꯑꯗꯨꯒꯨꯝꯕ ꯏꯁ꯭ꯇꯥꯔ ꯑꯣꯏꯕ ꯃꯥꯜꯂꯤ